ꯎꯝ ꯀꯩꯗꯧꯔꯤꯒꯦ ꯑ ꯑꯗꯨꯝ ꯐꯝꯃ ꯂꯩꯌꯦ
ꯑꯦꯁ ꯀꯔꯤꯒꯤ ꯐꯝꯕ꯭ꯔꯅꯦ
ꯕꯔꯅꯤ ꯉꯁꯥꯏꯗꯨ ꯃꯤ ꯑꯃ ꯀꯩꯅꯣ ꯇꯧꯔꯛꯄ ꯑꯗꯨ ꯒꯨꯗ ꯅꯥꯏꯠ ꯂꯩꯕ꯭ꯔꯥ ꯂꯩꯗ꯭ꯔꯤꯕ꯭ꯔ ꯑꯩ ꯍꯪꯗ꯭ꯔꯤꯅꯦ ꯑꯃꯨꯛꯀ
ꯒꯨꯠꯅꯥꯏꯠ ꯍꯥꯏꯔꯒ ꯑꯩꯗꯣ ꯒꯨꯠꯅꯥꯏꯠ ꯂꯩꯗ꯭ꯔꯤꯅꯦ
ꯑꯣ ꯑꯁ ꯃꯥꯟꯅꯥꯔꯦꯅꯦ ꯑꯗꯨꯗꯤ
ꯎꯝ ꯀꯥꯡ ꯌꯥꯝ ꯆꯤꯛꯇꯧꯔꯤ ꯉꯁꯤ ꯁꯨꯒꯤ ꯌꯦꯡꯒꯗꯧꯕꯁꯦ
ꯎꯝ ꯀꯔꯝꯕꯒꯤ ꯁꯞꯄꯣꯔꯠꯅꯣ ꯉꯁꯤꯗꯤ
ꯄꯣꯔꯇꯨꯒꯜ ꯄꯣꯔꯇꯨꯒꯜ
ꯑꯆꯥꯥ ꯌꯥꯥꯏꯅꯦ ꯑꯗꯨꯗꯤ ꯅꯪꯁꯦ ꯁꯛ ꯐꯖꯕꯁꯦ ꯋꯥꯕ꯭ꯔꯥ ꯍꯥ ꯁꯛ ꯐꯖꯕꯁꯦ ꯋꯥꯕ꯭ꯔꯥ ꯑꯁ ꯑꯩꯗꯤ ꯀꯕꯨꯇꯥ ꯊꯧꯑꯝꯅꯤꯅ ꯁꯛ ꯇꯨ ꯀꯌꯥ ꯌꯥꯗ꯭ꯔꯦꯅꯦ
ꯑꯌꯥ
ꯅꯨꯡꯁꯥꯗ ꯌꯩꯃꯟꯗꯀꯣ ꯎꯝ ꯑꯩꯩꯗꯤ ꯁꯛ ꯐꯖꯕꯁꯦ ꯌꯥꯝ ꯋꯥꯏꯅꯦ ꯑꯆꯥ
ꯃꯃꯥꯡ ꯃꯅꯤꯡ ꯇꯥꯅꯔꯤꯕ ꯑꯣꯏꯔꯦ
ꯎꯝ ꯇꯥꯟꯅꯔꯤꯕꯅꯦ ꯀꯟꯅ
ꯑꯆꯥ ꯆꯥ ꯆꯥ ꯑꯩ ꯑꯩ ꯆꯦꯟꯕ ꯉꯝꯗ꯭ꯔꯦ ꯑꯗꯨꯒꯤ ꯎꯝ ꯌꯨꯝ ꯑꯗꯨꯒꯤ ꯃꯅꯤꯡ ꯃꯃꯥꯡꯗꯨꯗ ꯈꯔ ꯐꯖꯕ ꯑꯃ ꯈꯟꯈ꯭ꯔꯣ ꯑꯗꯨꯒ ꯀꯣꯛ ꯌꯨꯝ ꯄꯥꯥꯟꯊꯣꯛꯑꯣꯗꯅ
ꯑꯁ ꯂꯣꯏꯔꯦꯗꯅ ꯑꯦ ꯉꯥꯏꯈꯣꯀꯣ ꯀꯥꯡꯈꯟꯁꯨꯨ ꯈꯟꯒꯦ ꯀꯥꯡ ꯌꯥꯝ ꯆꯤꯛꯄꯅꯦ
ꯎꯝ
ꯅꯪꯗꯤ ꯌꯦꯡꯒꯗ꯭ꯔꯣ ꯕꯣꯜ
ꯑꯩ ꯍꯣꯏ ꯌꯦꯡꯉꯣꯏ ꯉꯁꯤꯗꯤ ꯌꯦꯡꯒꯅꯤ ꯎꯝ ꯌꯦꯡꯂꯣꯏꯕ ꯀꯩꯒꯤꯅꯣ ꯄꯨꯡ ꯚꯥꯔꯣ ꯃꯈꯥꯏꯗꯕꯨ ꯑꯁ ꯑꯌꯨꯛ ꯑꯌꯨꯛ ꯉꯟꯇꯥ ꯑꯃꯨꯛꯀ ꯂꯧ ꯆꯠꯇꯧꯔꯤꯝꯅꯦ ꯑꯩ ꯍꯧꯒꯠꯄ ꯉꯝꯃꯣꯏꯅꯦ
ꯂꯧ ꯆꯠꯀꯗꯕ ꯃꯤꯖꯦ ꯌꯥꯝ ꯃꯥꯜꯂꯤꯗ
ꯍꯣꯏ ꯎꯄꯥꯏ ꯂꯩꯇꯦ ꯑꯉꯥꯡ ꯂꯩꯔꯝꯅꯤꯅ ꯑꯁ ꯄꯩꯁꯥ ꯇꯥꯟꯗꯕꯗꯤ ꯎꯄꯥꯏ ꯂꯩꯇ꯭ꯔꯦ ꯗꯣ ꯃꯥꯟꯅꯤ ꯃꯥꯟꯅꯤ ꯎꯝ ꯑꯉꯥꯡꯗꯤ ꯀꯔꯤꯅ ꯊꯛꯂꯨꯅꯦ
ꯑꯩꯉꯥꯡꯁꯨ ꯂꯩꯈ꯭ꯔꯕꯅꯤꯅꯦ ꯅꯨꯡꯉꯥꯏꯇꯦꯗ ꯍꯣꯏ ꯑꯁ ꯎꯝ ꯍꯥꯒꯤꯁ ꯂꯧꯕꯗ ꯋꯥꯔꯦꯅꯦ
ꯅꯈꯣꯏꯒꯤ ꯃꯈꯣꯟꯁꯦ ꯌꯥꯝ ꯇꯞꯄꯦ ꯑꯥ ꯇꯥꯕ꯭ꯔꯥ
ꯇꯥꯏ
ꯀꯩꯅꯣ ꯍꯥꯒꯤꯁ ꯍꯥꯒꯤꯁ ꯂꯧꯕꯗ ꯋꯥꯠꯂꯦꯌꯦ ꯑꯉꯥꯡꯒꯤ ꯑꯁ ꯂꯣꯏꯔꯦ ꯂꯣꯏꯔꯦ ꯄꯩꯁꯥ ꯌꯥꯝ ꯆꯠꯂꯦ ꯅꯨꯄꯤ ꯅꯨꯄꯤ ꯉꯟꯅ ꯊꯤꯕꯒꯤ ꯑꯋꯥꯕꯁꯦ
ꯇꯞꯅ ꯇꯞꯅ ꯊꯤꯒꯦ ꯍꯥꯏꯗꯤ ꯅꯣꯏꯗꯤ
ꯐꯪꯉꯣꯏꯗꯕ ꯇꯥꯏꯞꯇ ꯊꯕꯅꯤꯅ ꯋꯥꯅꯤ ꯑꯁ ꯆꯍꯤꯁꯨ ꯌꯥꯝꯖꯤꯜꯂꯛ ꯈ꯭ꯔꯕꯀꯣ ꯐꯣꯔꯇꯤ ꯐꯥꯏꯚ ꯐꯤꯐꯇꯤ ꯑꯗꯨꯒꯨꯝꯕ ꯌꯧꯁꯤꯜꯂꯛꯄꯗ
ꯑꯣ ꯑꯣ
ꯐꯪꯗ꯭ꯔꯗꯤ ꯍꯥꯏꯅ
ꯎꯝ ꯅꯆꯥꯁꯤꯡꯗꯤ ꯐꯖꯔꯝꯃꯅꯤ
ꯍꯣꯏ ꯏꯆꯥꯁꯤꯡꯗꯤ ꯑꯗꯨꯝ ꯁꯛꯇꯤ ꯐꯖꯩ
ꯑ ꯎꯝ
ꯃꯃꯥꯗꯣ ꯐꯖꯕꯅꯤꯅꯀꯣ ꯃꯄꯥꯗꯤ ꯀꯌꯥ ꯐꯖꯗꯦ ꯑꯗꯨꯕꯨ ꯑꯗꯨꯝ ꯃꯃꯥꯒꯤ ꯐꯖꯕ ꯂꯣꯏꯅ ꯂꯧꯋꯦ ꯎꯝ
ꯃꯄꯥꯁꯦ ꯀꯌꯥꯃꯨꯛ ꯊꯤꯕ ꯖꯥꯠꯂꯣ ꯌꯦꯡꯅꯤꯡꯉꯦꯗ
ꯑ ꯃꯄꯥꯗꯨ ꯍꯣꯏ ꯀꯩꯅꯣ ꯑ ꯀꯞꯗ ꯑꯗꯨꯝ ꯈꯃꯤꯅꯦ ꯅ ꯁꯛ ꯀꯌꯥ ꯐꯖꯗ꯭ꯔꯦꯅꯦ ꯀꯔꯝ ꯍꯥꯏꯅ ꯅꯨꯄꯤꯗꯨꯁꯨ ꯂꯥꯛꯄ ꯈꯪꯗꯦ
ꯎꯝ
ꯑꯃꯨꯛꯀ ꯂꯥꯏꯔꯤꯛꯁꯨ ꯀ꯭ꯂꯥꯁ ꯊ꯭ꯔꯤ ꯐꯣꯔꯗ ꯇꯣꯛꯈ꯭ꯔꯝꯅꯦ
ꯑꯁ ꯅꯨꯡꯉꯥꯏꯇꯦꯗ
ꯎꯝ
ꯅꯪꯒꯤ ꯅꯪꯒꯤ ꯅꯨꯄꯤꯗ ꯃꯃꯤꯠ ꯈꯔꯛ ꯁꯣꯏꯔꯝꯒꯅꯤꯕꯣ
ꯃꯃꯤꯠꯇꯨ ꯐꯩꯕ꯭ꯔꯥ ꯀꯩꯅꯣꯝ ꯇꯧꯔꯝꯒꯅꯤ
ꯐꯩꯅ ꯐꯩꯅ ꯌꯦꯡꯕꯗ ꯐꯥꯖꯕ ꯑꯣꯏꯔꯝꯒꯅꯤ
ꯍꯣꯏ ꯆꯨꯝꯃꯦ ꯅꯪꯅ ꯍꯥꯏꯕꯗꯨ ꯑꯩ ꯅꯨꯄꯤꯗꯨ ꯃꯤꯠ ꯐꯩꯌꯦ ꯈꯔꯥ ꯎꯝ ꯀꯥꯏꯔꯝꯒꯅꯤꯕꯣ ꯑꯩꯕꯨ ꯍꯦꯡꯕ꯭ꯔꯥ ꯍꯥꯏꯔꯒ ꯇꯣꯉꯥꯟꯕ ꯍꯦꯡꯂꯕꯒꯨꯝꯕ ꯑꯗꯨꯃꯥꯏꯅ ꯇꯧꯔꯝꯃꯦ ꯃꯔꯛꯇꯒꯤ
ꯎꯝ ꯑꯣꯏꯔꯝꯒꯅꯤ ꯁꯣꯏꯔꯥꯒ ꯅꯪꯉꯣꯟꯗ ꯂꯥꯛꯄ ꯑꯣꯏꯔꯝꯅꯤꯗ
ꯌꯦꯗ ꯍꯣꯏ ꯑꯩꯁꯨ ꯑꯗꯨꯝ ꯀꯔꯤ ꯁꯛ ꯊꯤꯔꯥꯁꯨ ꯃꯥꯒꯨꯟ ꯆꯦꯟꯕ ꯑꯗꯨꯝ ꯋꯥꯔꯤ ꯁꯥꯕ ꯍꯩꯕ ꯖꯣꯛꯁ ꯍꯩꯕ꯭ꯔꯥ ꯑꯗꯨ ꯑꯗꯨꯗ ꯄꯥꯝꯈ꯭ꯔꯕꯖꯥꯠꯅꯦ
ꯑꯣ ꯖꯣꯛ ꯌꯥꯝ ꯍꯩꯀꯣ
ꯎꯝ
ꯎꯝ ꯖꯣꯛꯁꯦ ꯌꯥꯝ ꯍꯩꯌꯦꯅ
ꯑꯗꯨꯝ ꯈꯥꯔ ꯈꯥꯔ ꯇꯧꯕꯅꯤꯗ ꯖꯣꯛꯁꯦ ꯎꯝ ꯑꯗꯨꯝ ꯏꯃꯥꯟꯅꯕ ꯃꯥꯁꯨ ꯂꯩꯌꯦꯕꯀꯣ
ꯎꯝ
ꯃꯥꯁꯨ ꯅꯨꯄꯤ ꯊꯤꯔꯦ ꯅꯨꯄꯤ ꯈꯪꯗꯦ ꯅꯨꯄꯤ ꯊꯤꯕ ꯃꯤ ꯉꯥꯛꯇ ꯍꯟꯗꯛ ꯀꯤ ꯀꯩꯅꯣ ꯀꯣꯜ ꯁꯦꯟꯇꯔꯗ ꯊꯕꯛ ꯑꯗꯨꯝ ꯁꯨꯔꯥ ꯂꯩꯔꯦ ꯍꯟꯗꯛꯁꯦ
ꯅꯨꯡꯉꯥꯏꯇꯦꯗ ꯅꯨꯄꯤ ꯊꯤꯕ ꯉꯥꯛꯇ
ꯎꯝ ꯑꯩꯁꯨ ꯌꯨꯝ ꯄꯥꯜꯂꯦꯗ ꯑꯍꯨꯝꯂꯛ ꯁꯨꯔꯦ ꯍ
ꯍꯥ ꯍꯥ
ꯎꯝ ꯑꯍꯨꯝꯂꯛ ꯁꯨꯈ꯭ꯔꯦ ꯑꯉꯥꯡ ꯐꯣꯔꯦꯁꯀꯤꯗꯅ
ꯑꯉꯥꯡ ꯐꯥꯔ꯭ꯦꯁꯇꯥꯅ ꯃꯉꯥ ꯑꯗꯨꯒ ꯁꯦꯀꯦꯟꯗꯥꯅ
ꯑꯗꯨꯒ ꯑꯍꯨꯝ ꯁꯨꯕꯗꯅ ꯇꯔꯦꯠ ꯑꯩ ꯀꯞꯐ ꯀꯞꯅꯤꯡꯉꯦ ꯋꯥꯔꯝꯅꯤꯀꯣ ꯍꯥ
ꯑꯁ ꯍꯧꯖꯤꯛꯀꯥꯟꯕꯨ ꯀꯩꯅꯣꯗ ꯑꯗꯨꯒꯨꯝꯕꯗꯨꯕꯨ
ꯑꯗꯨ ꯐꯥꯔꯦ ꯑꯗꯨꯃꯥꯏꯅ ꯇꯧꯔꯗꯤ ꯑꯇꯣꯝꯕꯤ ꯑꯣꯏꯔꯣꯅ ꯑꯗꯣ
ꯎꯝ ꯌꯥꯏꯅ ꯑꯇꯣꯝꯕꯤ ꯑꯣꯏꯕ ꯂꯥꯛꯄ ꯌꯥꯏ
ꯎ ꯎꯝ
ꯅꯪꯒꯤꯗꯅ ꯀꯌꯥ ꯌꯥꯎꯗꯣꯏꯔꯣ ꯈꯪꯗ꯭ꯔꯦ
ꯎꯝ ꯑꯩꯗꯤ ꯑ ꯀꯩ ꯇ꯭ꯔꯨꯛ ꯀꯨꯝꯕ ꯑꯗꯨꯝ ꯄꯥꯝꯃꯦ
ꯌꯥꯗꯦ
ꯍꯟꯗꯦ ꯌꯥꯗꯦ ꯑꯗꯨꯁꯨ ꯅꯨꯄꯥ ꯑꯍꯨꯝ ꯅꯨꯄꯤ ꯑꯍꯨꯝ ꯍꯥꯏꯅꯀꯣ ꯎꯝ
ꯑꯩ ꯑꯩꯁꯤ ꯌꯥꯝ ꯋꯥꯔꯦꯅꯦ
ꯑꯩꯁꯨ ꯅꯪꯕꯨ ꯉꯁꯥꯏ ꯍꯥꯏꯔꯣꯏ ꯍꯥꯏꯅ ꯍꯥꯏꯗꯕꯅꯤꯗ ꯑꯩꯁꯨ ꯑꯍꯨꯝꯂꯛ ꯁꯨꯔꯦ ꯂꯧꯕ
ꯑꯁ ꯂꯣꯏꯔꯦꯗꯅ ꯑꯩꯒꯤ ꯂꯥꯏꯕꯛꯁꯤꯗꯤ
ꯑꯗꯨꯕꯨ ꯑꯩꯗꯤ ꯀꯩꯅꯣ ꯂꯩꯇꯦ ꯀꯥꯏꯅꯕ ꯂꯩꯇꯦ ꯑꯍꯨꯝꯃꯛ ꯑꯗꯨꯝ ꯑꯩꯅ ꯃꯌꯥꯏꯗ ꯇꯨꯝꯃꯦ
ꯑꯣ ꯂꯣꯏꯔꯦ ꯂꯣꯏꯔꯦ ꯅꯕ
ꯃꯖꯥꯖꯗꯤ ꯏꯆꯥꯁꯤꯡꯅ ꯃꯈꯥꯗ ꯇꯨꯝꯃꯦ ꯑꯩꯈꯣꯏꯅ ꯃꯊꯛꯇ ꯇꯨꯝꯕ ꯑꯗꯨ ꯑ ꯀꯩꯀꯩ ꯍꯣꯠꯅꯔꯤꯒꯦ
ꯍꯩ ꯍꯣꯠꯅꯗꯦ ꯑꯉꯥꯡ ꯍꯣꯠꯅꯔꯤ ꯀꯟꯅ ꯑꯉꯥꯡ ꯀꯟꯅ ꯍꯣꯠꯅꯔꯤꯗ ꯊꯕꯛ ꯀꯩꯁꯨ ꯑꯔꯨꯕ ꯇꯧꯗꯦꯗ
ꯑꯆꯥ ꯀꯔꯤ ꯑꯉꯥꯡ ꯍꯣꯠꯅꯕ ꯉꯥꯛꯇ ꯇꯥꯔꯦ ꯊꯕꯛꯁꯦ
ꯆꯨꯝꯃꯦ
ꯑꯗꯨ ꯑꯗꯨ ꯄꯔꯗ꯭ꯔꯦ ꯑ ꯑꯠꯆꯥ ꯑꯠ ꯑꯉꯥꯡꯗꯤ ꯁꯛ ꯐꯖꯔꯝꯅꯤꯀꯣ ꯑꯦ ꯃꯃꯖ ꯆ ꯊꯖ ꯑꯠꯁꯥ ꯃꯅꯤꯡ ꯃꯃꯥꯡ ꯈꯪꯗꯅ ꯇꯥꯟꯕꯒꯤ
ꯑꯗꯨꯅꯦ ꯑꯗꯨꯒꯤꯅꯤꯅꯦ ꯑꯍꯨꯝꯔꯛ ꯁꯨꯕꯗꯣ
ꯅꯪꯉꯣꯟꯗ ꯑꯃꯨꯛ ꯂꯥꯛꯑꯗꯤ ꯃꯔꯤ ꯁꯨꯔꯅꯤꯅꯦ
ꯁꯨꯔꯦ ꯁꯨꯔꯦ ꯑꯗꯨꯗꯗꯤ ꯑꯩ ꯑꯩꯁꯨ ꯑꯅꯤꯡꯕ ꯊꯨꯡꯕꯅꯦꯗ
ꯎꯝ ꯌꯥꯏ
ꯃꯔꯤ ꯑꯗꯨꯝ ꯀꯩꯅꯣ ꯇꯧꯔꯁꯤꯔꯅ ꯈꯜꯂ ꯂꯩꯕꯀꯣ ꯅꯪꯅ ꯈꯋꯥꯏꯗꯒꯤ ꯑꯇꯣꯝꯕꯤ ꯇꯥꯔꯦ ꯍꯣꯏ ꯑꯗꯨ ꯑ ꯍꯧꯖꯤꯛ ꯑꯩꯒꯤ ꯅꯨꯄꯤ ꯑꯍꯨꯝꯗꯨꯗꯤ ꯑꯗꯨꯝ ꯃꯣꯏ ꯈꯠꯅꯗꯤ ꯈꯠꯅꯒꯜꯂꯤꯀꯣ ꯅꯪꯁꯨ ꯑꯗꯨꯝ ꯃꯗꯨꯝꯔꯛ ꯗ ꯌꯥꯎꯗꯧꯕ
ꯑꯁ ꯅꯪꯗꯤ ꯈꯥꯝꯕ ꯌꯥꯝ ꯋꯥꯔꯅꯤꯌꯦ
ꯑꯁ ꯀꯗꯥꯏ ꯑꯩ ꯈꯥꯝꯕ꯭ꯔꯥꯕꯨ ꯀꯩꯅꯣ ꯑꯣꯏꯅ ꯕꯣꯛꯁꯤꯟ ꯑꯣꯏꯅ ꯀꯤꯟ ꯑꯣꯏꯅ ꯊꯤꯜꯂꯛ ꯊꯤꯜꯂꯛꯏꯗ ꯑꯩꯕꯨ
ꯎꯝ ꯅꯨꯡꯉꯥꯏꯇꯦꯗ
ꯐꯣꯟꯒꯤ ꯕ꯭ꯔꯥꯏꯠꯅꯦꯁꯁꯦ ꯌꯥꯝ ꯋꯥꯡꯕ
ꯑꯣ ꯑꯠꯆꯥ ꯑꯠꯆꯥ ꯄꯨꯡ ꯀꯌꯥ ꯀꯌꯥꯗ ꯇꯨꯝꯕ꯭ꯔꯣ
ꯉꯁꯤꯗꯤ ꯕꯣꯜ ꯌꯦꯡꯒꯅꯤ ꯏꯆꯥꯁꯤꯡꯒ ꯁꯨ ꯇꯧꯅꯤꯡꯉꯥꯏ ꯃꯌꯥꯝ ꯂꯣꯏꯅ ꯄꯔꯦꯡ ꯄꯔꯦꯡ ꯐꯝꯃꯒ
ꯅꯨꯡ ꯍꯩꯍꯥ ꯏꯌꯥꯝꯕꯗꯨ ꯑꯩ ꯏꯌꯥꯝꯕꯅꯦ ꯔꯣꯅꯥꯜꯗꯣꯗꯨ ꯏꯌꯥꯝꯕ
ꯑꯣ
ꯑꯩ ꯀꯣꯜ ꯇꯧꯔ ꯍꯥꯏꯔꯝꯅꯦ ꯉꯁꯤꯗꯤ ꯅꯪ ꯉꯥꯏꯍꯥꯛ ꯄꯣꯠ ꯊꯥꯎꯑꯣ ꯍꯥꯏꯔꯣ ꯌꯥꯗꯦꯅꯦ ꯎꯝ ꯑ ꯅꯝꯀꯂꯦꯅꯦ
ꯎꯝ ꯃ ꯏꯇꯗ
ꯎꯝ ꯑꯩ ꯃꯪ ꯅꯨꯡꯉꯥꯏꯇꯦ ꯅꯪ ꯉꯥꯏꯍꯥꯛ ꯄ ꯄꯨꯊꯥꯕ ꯕꯦꯟꯁꯁꯨ ꯂꯩꯌꯨ ꯍꯥꯏꯔꯁꯨ ꯌꯥꯗꯦ
ꯑꯣ ꯅꯟꯗꯤ ꯄꯨꯡꯒꯦꯗ ꯇꯨꯡꯒꯤꯔꯣ
ꯑꯩꯗꯤ ꯍꯧꯖꯤꯛ ꯇꯨꯝꯈ꯭ꯔꯅꯤ
ꯏꯁ ꯃꯥꯥꯏꯇ ꯑꯗ
ꯍ ꯍꯌꯦꯡ ꯍꯌꯦꯡꯁꯤ ꯌꯨꯝ ꯑꯍꯨꯝꯒꯤ ꯂꯥꯎ ꯈꯣꯏꯒꯗꯧꯕ ꯂꯩꯕꯀꯣ
ꯎꯝ
ꯑꯗꯨ ꯑꯌꯨꯛ ꯉꯟꯇꯥ ꯄꯨꯡ ꯃꯔꯤꯗ ꯍꯧꯒꯠꯂꯦ ꯄꯨꯡ ꯃꯔꯤꯗ ꯍꯧꯀꯠꯂꯒ ꯑꯗꯨꯝ ꯑꯃ ꯄꯨꯡ ꯇꯔꯨꯛꯀꯤ ꯃꯃꯥꯡꯗ ꯑꯃ ꯂꯣꯏꯁꯤꯟꯒꯦ
ꯎꯝꯁꯗꯅꯁꯂ
ꯎꯝ ꯈꯪꯗꯦ ꯀꯩꯅꯣꯒꯨꯝꯕꯗꯤ ꯆꯥꯕ꯭ꯔꯣ ꯍꯋꯥꯏꯒꯨꯝꯕꯗꯤ ꯆꯥꯕ꯭ꯔꯣ ꯗ ꯑꯆꯥ ꯃ ꯑꯣꯏꯇꯥꯔꯗꯤ ꯅꯪ ꯂꯥꯛꯇ꯭ꯔꯤꯉꯩꯗ ꯍꯪꯣꯏ ꯑꯩꯗꯤ ꯑꯩꯒꯤ ꯅꯨꯄꯤꯁꯤꯡꯗꯨ ꯂꯣꯏꯅ ꯍꯉꯣꯏꯅ ꯊꯦꯝꯕꯅꯦ ꯍꯪꯒꯣꯏ ꯆꯥꯕ ꯉꯛꯇꯗ
ꯅꯨꯡꯉꯥꯏꯇꯦꯗ ꯅꯪꯒꯤ ꯅꯨꯄꯤꯁꯤꯡꯁꯦ
ꯐꯛ ꯇꯥꯒꯗꯧꯔꯤꯀꯣ ꯑꯗꯨꯗꯤ ꯅꯪꯁꯦ ꯑꯃꯨꯛꯀ ꯅꯨꯡꯉꯥꯏ ꯆꯥꯗꯦꯔꯗꯤꯦ ꯅꯦ ꯀ ꯍꯋꯥꯏ ꯄꯥꯝꯗꯅꯦ ꯌꯥꯝ ꯀꯥꯟꯅꯝꯃꯤꯗ ꯍꯣꯏꯁꯦ
ꯇꯨꯔꯤꯗ ꯀꯥꯟꯅꯕ꯭ꯔꯥ
ꯑꯉꯥꯡ ꯁꯦꯝꯕꯗ
ꯑ ꯌꯥꯏꯅꯦ
ꯑꯉꯥꯡ ꯁꯦꯝꯕꯗ ꯑꯉꯥꯡꯗꯨ ꯄꯣꯛꯄ ꯆꯣꯡꯉꯒ ꯊꯝꯂꯥꯏ
ꯎꯝ ꯎꯝ ꯈꯔ ꯋꯥꯗꯅꯤꯉ
ꯎ ꯑꯉꯥꯡꯗꯨ ꯁꯠ ꯊꯥꯏꯅ ꯆꯣꯡꯉꯒ ꯊꯣꯛꯅꯤꯡꯉꯥꯏꯀꯣ
ꯑꯥ
ꯑ
ꯑꯗꯨꯗꯤ ꯑꯁ ꯅꯪꯁꯦ ꯌꯥꯝ ꯍꯩꯔꯝꯕ ꯃꯤꯅꯤꯅꯦ
ꯎꯝ ꯍ ꯑꯅꯥꯕ ꯑꯅꯥ ꯑꯌꯦꯛ ꯂꯩꯔꯀꯥꯟꯗ ꯄꯩꯁꯥꯁꯨ ꯂꯩꯇꯕꯅꯤꯅ
ꯑꯝ
ꯑꯗꯨ ꯑꯗꯨꯝ ꯀꯩꯅꯣ ꯂꯧ ꯈꯣꯏꯕꯗ ꯍꯪꯋꯥꯣꯏ ꯊꯣꯛꯂꯛꯄ ꯊꯣꯛꯂꯛꯄ ꯈꯣꯏꯕꯗꯣ ꯑꯗꯨꯝ ꯐꯥꯔꯒ ꯑꯩꯈꯣꯏ ꯅꯨꯡꯗꯥꯡꯒꯤ ꯆꯥꯛ ꯏꯟꯁꯥꯡꯗꯤ ꯆꯥꯛꯂꯦꯟꯗꯤꯗꯨꯅ ꯑꯗꯨꯝ ꯇꯧꯔꯦ ꯎꯝ ꯑꯁ ꯑꯗꯨꯐꯥꯎ ꯆꯥꯕ ꯐꯪꯗꯦꯗ ꯑꯉꯥꯡ ꯃꯆꯥ ꯌꯥꯝꯃꯅꯤꯅ ꯑꯩꯗꯤ ꯑꯗꯨꯝ ꯇꯣꯛꯑꯦ ꯆꯥꯗꯕꯤꯗ
ꯉꯥꯏ ꯇꯦꯗ
ꯎꯝ ꯑꯈꯣꯏꯗꯤ ꯑꯣꯛꯁꯥ ꯍꯥꯏꯕ ꯁꯟꯁꯥ ꯍꯥꯏꯕ ꯆꯦ ꯆꯥꯕ ꯐꯪꯗ꯭ꯔꯤꯌꯦ ꯍꯨꯖꯤꯛꯐꯥꯎ ꯎꯇꯤꯗꯤ ꯊꯣꯡꯕ ꯍꯩꯕ꯭ꯔꯣ ꯅꯪ꯫
ꯌꯥꯝ ꯍꯩꯗꯥ ꯑꯈꯣꯢꯗꯤ